ꯍꯜꯂꫭ
ꯍꯜꯂꯣ
ꯇꯥꯏꯌꯦ ꯇꯥꯏꯌꯦ
ꯀꯔꯤ ꯇꯧꯔꯤꯒꯦ
ꯑꯁ ꯆꯥꯛ ꯆꯥꯕ ꯂꯣꯏꯔꯒ ꯂꯩꯌꯦꯗ
ꯀꯔꯤ ꯏꯟꯁꯥꯡ ꯆꯥꯒꯦ
ꯑꯩꯈꯣꯏꯁꯦ ꯉꯁꯤ ꯑꯥ ꯑꯁ ꯃꯅꯥ ꯑꯃ ꯆꯝꯐꯨꯠ ꯆꯥꯏꯌꯦ
ꯑꯟꯑꯣꯗꯤꯕꯜ ꯅꯪ ꯅꯪꯕꯨ ꯋꯥꯔꯤ ꯁꯥꯕ ꯐꯪꯕꯁꯤ ꯂꯩꯕꯥꯛꯇꯗꯤ ꯐꯕꯗꯤ ꯐꯕꯗꯤ ꯖꯠꯅꯤꯅꯦꯀꯣ
ꯑꯩ ꯅꯪꯕꯨ ꯇꯧ ꯑꯩ ꯑꯗꯨꯝ ꯇ꯭ꯔꯥꯏ ꯇꯧꯕꯅ ꯌꯥꯗꯦ ꯍꯥꯏꯌꯦ
ꯅꯪ ꯉꯁꯥꯏ ꯍꯥꯏ ꯍꯥꯏꯕ ꯍꯥꯏꯕ ꯌꯥꯗꯔꯣ ꯑꯩꯒꯤꯗꯣ ꯀꯣꯜ ꯇꯧꯕ ꯌꯥꯗꯦ ꯅꯝ ꯑꯩꯒꯤ ꯅꯝꯕꯔꯗ ꯀ‌ꯣꯜ ꯇꯧꯔꯛꯑꯣ ꯍꯥꯏꯕ ꯌꯥꯗ꯭ꯔꯣ ꯅꯪ
ꯉꯁꯤ ꯀꯣꯜ ꯇꯧꯔꯒ ꯍꯌꯦꯗꯤ ꯑꯁ ꯀꯅꯥꯅꯣ ꯈꯪꯗꯦ ꯑꯃꯨꯛ ꯍꯥꯏꯌꯨꯀꯣ
ꯉꯁꯤꯗꯤ ꯅꯪꯒꯤꯖ‌ꯦ ꯃꯤꯡ ꯅꯪꯒꯤ ꯃꯤꯡꯗꯣ ꯈꯔ ꯎꯝ ꯃꯥꯟꯅꯥꯕꯗꯤ ꯃꯥꯟꯅꯗ‌ꯦꯕ ꯃꯥꯜꯂ‌ꯦ ꯑꯥ ꯋꯥꯆꯞꯇ ꯑꯁꯤꯗꯀꯣ
ꯑꯗꯨ ꯑꯩꯁꯨ ꯑꯩꯁꯨ ꯍꯪꯒꯦ ꯇꯧꯕꯅꯤ ꯀꯥꯎꯋꯦ ꯑꯗꯨꯝ ꯀ꯭ꯔꯤ ꯊꯣꯔꯛꯄ
ꯑꯣ ꯆꯥ ꯑꯩꯒꯤ ꯑꯩ ꯑꯁꯤꯗ ꯅꯪ ꯍꯧꯖꯤꯛ ꯅꯪꯒꯤ ꯐꯣꯟ ꯏꯁꯀ꯭ꯔꯤꯟꯗ ꯑꯩꯒꯤ ꯃꯤꯡ ꯊꯣꯛꯄꯗꯣ ꯑꯗꯨꯁꯨ ꯅꯪ ꯄꯥꯕ ꯊꯣꯛꯄ꯭ꯔꯣ
ꯊꯣꯛꯑꯦ ꯀꯅꯥꯒꯤ ꯃꯤꯡꯔꯥ ꯑꯁꯤ
ꯑꯁ ꯀꯅꯥꯒꯤ ꯃꯤꯡ ꯔꯥ ꯍꯥꯏꯅꯦ
ꯅꯪꯒꯤꯔꯥ ꯅꯪꯒꯤ ꯅꯝꯕꯔ ꯑꯅꯤ ꯁꯨꯕꯗ ꯑꯩꯗ‌ꯣ ꯒ꯭ꯌꯥꯟ ꯇꯥꯗꯕ
ꯉꯁꯤꯗꯣ ꯊꯕꯛ ꯁꯨꯕ꯭ꯔꯣ
ꯆꯠꯂꯦ ꯍꯣꯏ
ꯋꯥꯗꯔꯣ ꯊꯕꯛ ꯁꯨꯕꯗ‌ꯣ ꯑꯁ ꯊꯕꯛ ꯁꯨꯕꯗꯣ ꯋꯥꯗꯔꯣ ꯉꯁꯤꯒꯤꯗꯤ
ꯋꯥꯏꯌ‌ꯦ ꯋꯥꯏꯌꯦ ꯅꯨꯡꯇꯤꯒꯤ ꯋꯥꯏ ꯁꯟꯗꯦꯗꯒꯤꯗꯤ ꯉꯁꯤꯅ ꯈꯔ ꯐꯩꯗ
ꯑꯣ ꯃꯤ ꯌꯥꯝꯗꯕꯤꯒꯤꯔꯣ ꯀꯔꯤꯒꯤꯅꯣ
ꯎꯝ ꯃꯤ ꯌꯥꯝ ꯂꯥꯛꯄ ꯑꯣꯏꯗꯦꯕ ꯍꯌꯦꯡꯗꯤ ꯑꯃꯨꯛ ꯆꯤꯟꯒꯅꯤ
ꯊꯕꯛ ꯌꯥꯝꯃꯤꯕ
ꯍꯌꯦꯡꯗꯤ ꯃꯣꯃꯣ ꯁꯦꯝꯅꯤꯉꯥꯏ ꯂꯩꯕꯒꯤ
ꯅꯣꯏꯒꯤ ꯀꯦꯐꯦ ꯍꯥꯏꯕ ꯇꯥꯔꯦ ꯑꯗꯨꯗ ꯃꯤꯅꯨꯗꯣ ꯈꯔ ꯍꯥꯏꯔꯛꯑꯣ ꯌꯦꯡꯒꯦ
ꯅꯪ ꯀꯗꯥꯏ ꯂꯩꯕ꯭ꯔꯥ
ꯅꯣꯏꯒꯤ ꯀꯦꯐꯦꯗ ꯂꯥꯛꯒꯦꯕ ꯆꯥꯅꯤꯉꯥꯏ
ꯅꯪ ꯀꯗꯥꯏꯗ ꯂꯩꯕ꯭ꯔꯥ ꯍꯥꯟꯅ ꯍꯥꯏꯌꯨ
ꯍꯧꯖꯤꯛ ꯍꯥꯏꯕ ꯌꯥꯗꯦ ꯅꯪꯁꯤ
ꯅꯆꯤꯟ ꯊꯤꯅꯣ ꯅꯪ ꯆꯤꯟ ꯊꯤꯔꯦ ꯅꯪ ꯃꯌꯥꯝ ꯊꯤꯔꯦꯀꯣ ꯅꯆꯤꯟ
ꯍꯧꯖꯤꯛ ꯍꯥꯏꯕ ꯌꯥꯗꯦ
ꯍꯥꯏꯔꯛꯑꯣ
ꯑꯩ ꯍꯨꯔꯦꯟ ꯍꯥꯏꯔꯛꯑꯒꯦ ꯑꯩ ꯍꯨꯔꯦꯟ ꯍꯥꯏꯔꯛꯑꯒꯦꯕ ꯍꯧꯖꯤꯛ ꯌꯥꯗꯦ
ꯀꯔꯤꯒꯤ ꯑꯥ ꯑꯥ ꯑꯥ
ꯅꯪꯁꯤꯀꯣ ꯌꯥꯔ‌ꯣꯏꯗ
ꯅꯠꯇꯦ ꯅꯠꯇꯦ ꯑꯩꯅ ꯑꯁꯤꯗ ꯂꯩꯕ꯭ꯔꯥꯥ ꯑꯥ ꯃꯄꯥꯟꯗ ꯂꯩꯕ꯭ꯔꯥ
ꯑꯩ ꯑꯩ ꯅꯍꯟꯗꯒꯤ ꯍꯥꯏꯕꯗꯣ ꯅꯪ ꯇꯥꯗ꯭ꯔ ꯍ‌ꯦꯟ ꯃꯜꯂ‌ꯦꯅꯦ
ꯑꯃꯨꯛ ꯀꯥ ꯍꯥꯏꯈꯤꯌꯣ
ꯑꯍꯣꯏ ꯍꯣꯏ ꯑꯁꯤꯗ ꯂꯩꯌꯦꯕ
ꯑꯗꯨꯒ ꯐꯥꯔꯁꯇ ꯐꯣꯟ ꯇꯧꯕꯗ ꯑꯩ ꯑꯣꯏꯅ ꯀꯣꯛ ꯉꯥꯎ ꯁꯤꯜꯂꯛꯈ꯭ꯔꯦꯗ
ꯑꯗꯨꯗꯣ ꯑꯗꯨꯗꯤ ꯑꯩ ꯅꯠꯇꯦ ꯑꯗꯨꯗꯤ ꯑꯇꯣꯞꯄ ꯃꯤꯅꯤ ꯅꯪ ꯑꯇꯣꯞꯄꯕꯨ ꯃꯤꯕꯨ ꯋꯥꯔꯤ ꯁꯥ ꯁꯥꯃꯜꯂꯦ ꯑꯗꯨꯒ ꯑꯩꯉꯣꯟꯗ ꯑꯟꯏꯟꯇꯦꯜꯂꯤꯖꯦꯕꯜ
ꯅꯪꯒꯤ ꯃꯤꯡꯗꯨ
ꯍꯣꯏ ꯍꯧꯖꯤꯛꯇꯤ ꯍꯧꯖꯤꯛꯇꯤ ꯍꯥꯏꯒꯅꯨꯀꯣ ꯑꯩꯒꯤ ꯃꯤꯡꯅ
ꯍꯥꯏꯔꯣꯏ ꯍꯍꯍ ꯑꯗꯨꯕꯨ ꯌꯥꯝ ꯃꯥꯜꯂꯤꯌꯦꯗ
ꯑꯩꯒꯤ ꯃꯤ ꯍꯥꯏꯔꯗꯤ ꯂꯣꯏꯔꯦ ꯍꯧꯖꯤꯛꯇꯤ
ꯍꯥꯏꯕꯤꯌꯨꯨꯔꯥ
ꯍꯥꯏꯅꯨꯕ
ꯑꯩꯒꯤ ꯑꯁꯤꯗ ꯍꯧꯖꯤꯛ ꯀꯣꯜ ꯇꯧꯕꯗ ꯊꯣꯛꯄ ꯃꯤꯡꯗꯨ
ꯎꯝ
ꯑꯗꯨꯅ ꯑꯆꯨꯝꯕꯅꯦ
ꯑꯣ ꯑꯠꯆꯥ ꯎ ꯍꯧꯖꯤꯅ ꯁꯤꯅ ꯐꯨꯜ ꯑꯣꯏꯕ꯭ꯔꯣ ꯐꯨꯜ ꯅꯦꯝꯔꯣ ꯁꯤꯅ
ꯎꯝ ꯑꯃꯥꯟꯗꯨꯗꯤ ꯑꯗꯨꯝ ꯃꯤ ꯈꯣꯏꯅ ꯑꯗꯨꯝ ꯀꯧꯈ꯭ꯔꯕꯒꯤꯀꯣ ꯃꯣꯏꯅ ꯍꯧꯖꯤꯛ ꯊꯣꯛꯄꯒꯤ ꯃꯤꯡꯁꯦ ꯀꯧꯕ ꯍꯩꯇꯦ ꯍꯩꯌꯦ ꯃꯤꯇꯩ ꯈꯨꯗꯤ
ꯑꯣ ꯑꯆꯥ ꯌꯥꯝꯅꯨꯡꯉꯥꯏ ꯌꯥꯝ
ꯑꯗꯨꯒꯤ ꯃꯣꯏꯅ ꯑꯩꯅ ꯋꯥꯆꯦꯞꯇ ꯋꯥꯆꯦꯞꯇ ꯊꯝꯕ ꯃꯤꯡꯗꯣ ꯃꯣꯏꯅ ꯑꯗꯨꯃꯥꯏꯅ ꯀꯧꯕꯤꯌꯦꯕ
ꯑꯣ ꯁꯠ ꯆꯠꯠ ꯆꯠ ꯆꯠ ꯐꯩꯗ ꯐꯔꯦ ꯑꯗꯨ ꯑꯗꯨꯁꯨ ꯌꯥꯏꯗꯀꯣ ꯑꯩꯈꯣꯏ ꯃꯤꯡꯗꯤ ꯈꯔ ꯁꯣꯔꯠ ꯑꯣꯏꯕꯅꯦ ꯐꯩ ꯌꯥꯝ ꯁꯥꯡꯕꯗꯣ
ꯎꯝ
ꯌꯥꯝ ꯁꯥꯡꯕꯗꯣ ꯑꯩꯁꯨ ꯄꯥꯝꯗꯦꯕ ꯍꯥꯏꯅꯒꯦꯕ ꯗꯔꯀꯥꯔ ꯑꯣꯏꯗꯦꯕꯀꯣ ꯌꯥꯝ ꯁꯕꯗꯣ
ꯅꯤꯡꯒꯤ ꯑꯁꯤꯒꯤ ꯎꯝ ꯅꯪꯒꯤ ꯑꯁꯤꯒꯤ ꯃꯤꯡꯗꯤ ꯅꯣꯏ ꯏꯖꯥꯠ ꯇꯤꯃꯤ ꯃꯟꯗꯦ
ꯑꯝ ꯅꯪꯁꯨ ꯂꯣꯏꯔꯦ ꯍꯦ ꯑꯗꯨ ꯑꯗꯨ ꯑꯩꯒꯤ ꯖꯥꯠꯀꯤ ꯖꯦꯠꯀꯤ ꯃꯤꯡ ꯅꯠꯇ꯭ꯔꯗꯤ ꯀꯃꯥꯏ ꯑꯗꯨꯃꯥꯏꯅꯔ ꯍꯥꯞꯀꯗꯧꯕꯅꯣꯅꯦ ꯅꯪꯁꯨ ꯉꯥꯛꯄ ꯃꯤꯅꯦ ꯍꯦꯛ
ꯍ
ꯑꯗꯨꯃꯥꯏꯅ ꯍꯥꯏꯕ ꯌꯥꯗꯦ
ꯑꯗꯨ ꯃꯤꯒꯤ ꯐꯣꯟ ꯑꯃꯗ ꯇꯧꯔꯛꯄ꯭ꯔꯅ ꯈꯜꯂꯤꯅꯤ
ꯑ ꯑꯗꯨ ꯑꯗꯨ ꯑꯗꯨꯅꯠꯇꯦ ꯍ
ꯆꯥꯛꯇꯤ ꯆꯥꯛꯈꯕ
ꯆꯥꯛꯈ꯭ꯔꯦ ꯍꯣꯏ
ꯀꯩ ꯏꯟꯁꯥꯡ ꯆꯥꯈ꯭ꯔꯒꯦ
ꯉꯁꯤꯗꯤ ꯗꯜ ꯇꯥꯏ
ꯑꯣ ꯍꯥꯎꯕꯅꯤꯗ ꯑꯗꯨꯁꯨ
ꯗꯥꯜ ꯀꯥꯏ ꯌꯦꯅꯨꯡ ꯆꯥꯕ
ꯀꯅꯥ ꯀꯅꯥ ꯂꯩꯕ꯭ꯔꯥ
ꯑꯈꯣꯏꯁꯦ ꯃꯁꯛ ꯐꯖꯕꯤꯁꯨ ꯂꯩꯌꯦ ꯃꯁꯛ ꯐꯖꯕꯁꯨ ꯂꯩꯌꯦ
ꯎꯝ ꯃꯤ ꯀꯌꯥꯔꯥ
ꯃꯤ ꯗꯤ ꯑꯍꯨꯝꯅꯤꯗ
ꯑꯁ
ꯑꯩꯅ ꯑꯩꯅ ꯅꯍꯥꯟ ꯅꯪ ꯑꯥꯎꯠꯁꯥꯏꯗꯠꯇ ꯂꯩꯌꯦ ꯂꯩꯕ꯭ꯔꯥꯅ ꯍꯪꯕꯗꯨ
ꯎꯝ
ꯑꯗꯨꯁꯨꯀꯣ ꯆꯞ ꯃꯥꯟꯅꯩꯌꯦ ꯑꯩꯗꯤ ꯅꯪ ꯑꯣꯏꯔꯝꯒꯗꯧꯕ ꯌꯥꯝ ꯃꯥꯜꯂꯦ ꯑꯩꯗꯤ ꯅꯪꯅ ꯅꯆꯤꯟ ꯊꯤꯒ ꯍꯥꯏꯕ꯭ꯔꯅ ꯈꯟꯅꯤ
ꯅꯇꯦꯗ ꯑꯩꯗꯤ ꯍꯥꯏꯕꯗꯤ ꯀꯆꯤꯡꯕꯅꯤꯗ
ꯈꯪꯗ꯭ꯔꯦꯗ
ꯃꯣꯏ ꯅꯣꯏꯁꯦ ꯅꯣꯏ ꯅꯨꯄꯤꯁꯦ ꯅꯨꯄꯥꯕꯨꯗꯤ ꯌꯥꯝ ꯋꯥꯔꯤ ꯁꯥꯕ ꯂꯩꯕ ꯀꯣ ꯑꯗꯨꯒꯤꯅꯤꯗ ꯌꯥꯝ ꯀꯟꯐ꯭ꯌꯨꯁ ꯌꯥꯝ ꯌꯥꯝ ꯀ ꯆꯗꯩꯕ
ꯂꯣꯏꯅꯤꯡꯉꯥꯏꯒꯤꯗꯃꯛꯇ ꯀꯣꯜ ꯇꯧꯕꯅꯦ
ꯑꯗꯨꯅꯤꯕ ꯈꯪꯉꯦꯕ ꯑꯗꯨꯒꯤ ꯃꯑꯣꯡꯗ ꯇꯧꯕꯤꯒꯤ ꯅꯣꯏꯁꯦ ꯁꯤꯗꯣ ꯁꯤꯅꯦ ꯁꯤꯗꯁꯨ ꯑꯥ ꯎꯪ ꯑꯥ
ꯃꯌꯥꯝ ꯇꯧꯗꯦꯍꯦ ꯎꯝ ꯅꯪꯕꯨꯗꯤ ꯇꯧꯋꯦꯀꯣ ꯑꯩ ꯍꯥꯏꯒꯦ ꯇꯥꯎ ꯅꯪꯕꯨ ꯇꯧꯈ꯭ꯔꯦ ꯇꯧꯕꯗꯣ ꯂꯤꯃꯤꯠ ꯊꯣꯛꯑꯦꯀꯣ
ꯑꯥ
ꯅꯪꯕꯨ ꯀꯤꯌꯥꯔꯥ ꯀ ꯇꯧꯈ꯭ꯔꯦ ꯑꯩꯗꯤ ꯃꯤ ꯑꯃꯕꯨ ꯇꯧꯕꯗꯣ ꯑꯗꯨ ꯑꯃꯕꯨ ꯂꯣꯏꯗꯔꯤꯐꯥꯎ ꯑꯗꯨꯝ ꯇꯧꯕꯒꯤ ꯀꯣ ꯇꯥꯎꯅꯤꯡꯉꯥꯏꯁꯨ ꯃꯤ ꯂꯩꯔꯛꯇ꯭ꯔꯦ ꯃꯣꯏꯅ ꯅꯝꯕꯔ ꯑꯃ ꯄꯤꯔꯗꯤ ꯍꯦꯟꯕ ꯑꯃꯗ ꯇꯧꯋꯤ ꯅꯠꯇꯔꯗꯤ ꯎꯄꯥꯏ ꯂꯩꯇꯦ ꯑꯩꯅ ꯇꯧꯕꯁꯦ ꯎꯝ
ꯃꯤꯗꯤ ꯅꯨꯄꯥꯔꯤ ꯍꯥ ꯅꯨꯄꯥꯗꯤ ꯈꯔ ꯌꯥꯝꯃꯜꯂꯦ ꯅꯪꯒꯤ ꯅꯪꯒ ꯋꯥꯔꯤ ꯁꯥꯕꯗꯤꯀꯣ
ꯅꯨꯄꯤ ꯈꯣꯏꯕꯨ ꯀꯣꯜ ꯇꯧꯒꯦ ꯍꯥꯏꯔꯁꯨ ꯀꯔꯤꯁꯨ ꯈꯨꯝꯗꯦ
ꯅꯨꯄꯤꯈꯣꯏꯗꯤ ꯅꯨꯄꯥꯕꯨ ꯋꯥꯔꯤ ꯁꯥꯕ ꯅꯨꯡꯉꯥꯏꯃꯜꯂꯦ
ꯎꯝ ꯈꯪꯗꯦ ꯑꯩꯅ ꯍꯪꯕ ꯀꯥꯟꯗꯤ ꯈꯨꯝꯗꯦ ꯈꯨꯝꯗꯗꯤ ꯑꯩꯗꯤ ꯀꯔꯤꯁꯨ ꯂꯣꯏꯁꯤꯟꯗꯕꯤ ꯂꯩꯈ꯭ꯔꯅꯤ ꯑꯩꯅ ꯑꯗꯨꯝ ꯄ꯭ꯔꯥꯏꯚꯦꯠ ꯆꯥꯠꯇ ꯆꯠꯂꯦꯕꯀꯣ ꯐ꯭ꯔꯤ ꯂꯩꯕ꯭ꯔꯥ ꯀꯣ ꯇꯧꯁꯦ ꯍꯥꯏꯔꯁꯨ ꯁꯤꯟꯐꯥꯎ ꯇꯧꯕꯤꯗꯦ ꯏꯕꯨꯡꯉꯣ ꯈꯪꯗꯦ
ꯎꯝ ꯃꯣꯏꯗꯤ ꯃꯣꯏꯁꯨ ꯅꯨꯄꯥꯕꯨ ꯃꯣꯏꯁꯨ ꯅꯨꯄꯥꯕꯨ ꯋꯥꯔꯤ ꯁꯥꯕ ꯅꯨꯡꯉꯥꯏꯃꯜꯂꯦ
ꯑꯩ ꯅꯨꯄꯤ ꯃꯉꯥ ꯇꯔꯨꯛꯂ ꯊꯥꯕꯅꯦ ꯑꯗꯨ ꯀꯔꯤꯁꯨ ꯈꯨꯝꯗꯦ ꯑꯃꯗꯤ ꯑꯩ ꯃꯥ ꯃꯤ ꯑꯃꯒ ꯀꯣꯜ ꯇꯧꯔꯤꯑꯦ ꯑꯗꯨꯝ ꯍꯥꯏꯌꯦꯕ
ꯑꯥ
ꯑꯗꯨꯒꯤ
ꯋꯦ ꯑꯩꯕꯨꯁꯨ ꯈꯔ ꯈꯔ ꯃꯤ ꯑꯃ ꯗꯤ ꯗꯤ ꯃꯦꯁꯦꯁ ꯊꯥꯕ ꯍꯥꯏꯕꯀꯣ
ꯎꯝ
ꯑꯗꯨꯒꯨꯝꯕꯁꯨ ꯅꯨꯄꯤꯅ ꯌꯥꯝꯃꯦꯕ ꯅꯨꯄꯥꯗꯤ ꯑꯃ ꯑꯅꯤ ꯈꯛꯇꯅꯦꯕ
ꯎꯝ
ꯍꯥꯏꯗꯤ ꯅꯍꯥꯟꯗꯤ ꯑꯦ ꯁꯤꯗ ꯑꯁꯤ ꯑꯩꯈꯣꯏ ꯋꯥꯔꯤ ꯁꯥꯕ ꯀꯥꯟꯗꯤ ꯅꯨꯄꯤꯕꯨꯗ ꯋꯥꯔꯤ ꯁꯥꯗꯕꯅꯤ
ꯎꯝ
ꯑ ꯑ ꯍꯧꯖꯤꯛꯇꯤ ꯅꯠꯇꯦ ꯍꯥꯏꯅꯗꯦꯕꯀꯣ
ꯑꯣ
ꯅꯨꯄꯤꯕꯨ ꯋꯥꯔꯤ ꯁꯥꯔꯗꯤ ꯋꯨ ꯅꯨꯄꯤꯕꯨ ꯋꯥꯔꯤ ꯁꯥꯔꯗꯤ ꯑꯥ ꯍꯣꯏ ꯍꯥꯏꯅꯗꯦ ꯌꯥꯝ ꯌꯥꯝ ꯍꯥꯏꯅꯗꯕꯅꯤ ꯅꯍꯥꯟ ꯑꯩ ꯃꯦꯁꯦꯖꯇꯁꯨ ꯊꯥꯕꯅꯤ ꯑꯩꯗꯤ ꯅꯨꯄꯤꯕꯨ ꯋꯥꯔꯤ ꯁꯥꯇꯦ ꯅꯀꯣ
ꯎꯝ ꯑꯣ ꯑꯗꯨꯗꯤ ꯎꯝ ꯑꯩꯅ ꯐꯥꯔꯁ ꯊꯥꯕ ꯃꯥꯜꯂꯤꯀꯣ ꯅꯪꯕꯨ
ꯈꯪꯗꯦ ꯑꯗꯨꯁꯨ
ꯑ ꯑꯩꯅ ꯈꯪꯗ꯭ꯔꯦ ꯑꯩꯁꯨ
ꯂꯥꯡ ꯕ
ꯐꯥꯔꯁꯇꯗꯤ ꯑꯗꯨ ꯍꯩꯅꯔꯝꯒꯗꯧ ꯃꯥꯟꯗꯤ ꯀꯣ ꯐꯥꯔꯁꯇꯗꯤ ꯑꯍꯥꯟꯕ ꯀꯣꯜ ꯇꯧꯕꯗꯗꯤ
ꯀꯥꯏꯗꯒꯤꯅꯣꯅꯦ ꯑꯩꯗꯤ ꯍꯧꯖꯤꯛꯐꯥꯎ ꯍꯥꯏꯅꯗ꯭ꯔꯤꯌꯦ ꯅꯪꯕꯨ ꯁꯨꯝ ꯁ ꯑꯁ ꯁꯥꯟꯅꯕꯩ ꯋꯥꯅꯦ
ꯇꯧꯅꯣ ꯇꯧꯅꯣ ꯑꯉꯥꯡꯁ ꯂꯥꯛꯅꯤ
ꯎꯝ ꯃꯥꯅꯤꯅꯕ ꯋꯥꯔꯤ ꯅꯨꯄꯤꯕꯨꯗꯤ ꯋꯥꯔꯤ ꯁꯥꯕꯗꯣ ꯈꯔ ꯂꯨꯋꯦꯕꯀꯣ
ꯎꯝ
ꯑꯗꯨꯕꯨꯗꯤ ꯑꯗꯨ ꯑꯁꯤ ꯑꯦꯄ꯭ꯂꯤꯀꯦꯁꯟ ꯈꯔ ꯌꯨꯁ ꯇꯧ ꯕ ꯌꯨꯁ ꯇꯧꯕꯒꯤꯔꯥ ꯈꯪꯗꯦ ꯈꯔ ꯍꯩꯅ ꯈꯔꯦ ꯈꯔ ꯋꯥꯔꯤ ꯂꯤꯕꯗꯣ ꯅꯨꯡꯉꯥꯏꯕ ꯍꯥꯎꯕ ꯍꯧꯥꯎꯔꯤꯕ
ꯎꯝ ꯉꯁꯥꯏ ꯉꯁꯥꯏꯁꯨ ꯇꯧꯋꯦꯕꯀꯣ ꯉꯁꯥꯏꯅ ꯑꯩꯈꯣꯏ ꯑꯩꯈꯣꯏꯒꯤ ꯖꯥꯠꯀꯤ ꯃꯤ ꯇꯧꯔꯛꯑꯦ ꯑꯦ ꯇꯧꯔꯛꯑꯣ ꯍꯥꯏꯕꯒꯤ ꯑꯩꯒꯤ ꯇꯥꯛꯁ ꯂꯩꯔꯗꯤ ꯃꯉꯣꯟꯗ ꯇꯧꯔꯛꯑꯣ ꯍꯥꯏꯕꯒꯤ ꯑꯅꯤꯔꯛ ꯇꯧꯕꯤꯌꯦ
ꯎꯝ
ꯑꯗꯨꯒ
ꯅꯪꯅꯔꯣ ꯃꯥꯅꯔꯣ
ꯃꯥꯒꯤꯗꯤ ꯇꯥꯛꯁ ꯂꯣꯏꯈ꯭ꯔꯦ ꯍꯥꯏꯌꯦ
ꯑꯣ
ꯑꯗꯨꯒꯤ ꯃꯥ ꯔꯤꯁꯤꯞ ꯇꯧꯕꯗꯤ ꯌꯥꯏꯌꯦ ꯑꯩꯕꯨ ꯑꯩꯕꯨ ꯇꯥꯛꯁ ꯂꯩꯔꯗꯤ ꯇꯧꯔꯛꯑꯣ ꯍꯦꯜꯞ ꯇꯧꯕꯤꯒꯦ ꯑꯗꯨꯝ ꯍꯥꯏꯕ
ꯑꯣ
ꯑꯩꯗꯤ ꯑꯩꯕꯨ ꯑꯁ ꯌꯥꯔꯦ ꯍꯥꯏꯕ ꯍꯩꯇ꯭ꯔꯦ ꯑꯗꯨꯒꯤ ꯇꯧꯕꯤꯈ꯭ꯔꯦ ꯑꯗꯨꯒ ꯅꯣꯏꯒꯤ ꯅꯣꯏꯒꯤ ꯅꯣꯏꯒꯤ ꯃꯤ ꯅꯣꯏꯒꯤ ꯖꯥꯠꯀꯤ ꯑꯃ ꯀꯣ
ꯎꯝ
ꯃꯥꯕꯨꯗꯤꯦ ꯇꯧꯗ꯭ꯔꯦꯗ
ꯇꯧꯕ ꯌꯥꯗꯔꯣ
ꯑꯁ ꯑꯩ ꯁꯨꯝ ꯄꯟꯕ
ꯍꯥꯥ
ꯋꯥ ꯖꯥꯠ ꯖꯥꯠ ꯌꯥꯝ ꯍꯥꯏꯔꯦ ꯇꯜꯂꯦꯕ꯫
ꯃꯥꯔꯣ
ꯎꯝ
ꯃꯥꯅ ꯅꯉꯣꯟꯗ ꯍꯥꯏꯔꯛꯄ
ꯌꯥꯝ ꯁꯤꯔꯤꯌ꯭ꯁ ꯑꯣꯏꯌꯦ ꯇꯜꯂꯦ
ꯅꯨꯄꯥꯔꯣ
ꯎꯝ
ꯑꯣ ꯑꯗꯨꯒꯤ ꯍꯥꯏꯅꯗꯦꯕ ꯅꯪ
ꯎꯝ
ꯑꯗꯨꯗꯤ ꯔꯦꯠ ꯀꯥꯔ ꯄꯤꯔꯣꯗꯅ
ꯑꯩꯅ ꯋꯥ ꯉꯥꯡꯕꯁꯤꯀꯣ ꯎꯝ ꯑꯃꯅ ꯌꯥꯝ ꯁꯦꯔꯦꯁꯇ ꯂꯧꯋꯦꯕ ꯑꯗꯨꯒꯤ
ꯅꯣꯡ ꯆ
ꯇꯧꯅꯤꯡꯗ꯭ꯔꯒ ꯇꯣꯛꯑꯣ ꯃꯋꯥ ꯂꯧꯗꯦ
ꯑꯣ ꯑꯠꯆꯥ
ꯑꯗꯨꯒꯤ ꯑꯗꯨꯝ ꯑꯁ ꯋꯥ ꯃꯌꯥꯝ ꯂꯩ ꯅꯪ ꯈꯪꯗꯕ ꯋꯥ ꯃꯌꯥꯝ ꯂꯩ
ꯅꯣꯏ ꯅꯨꯄꯤꯁꯨ ꯑꯗꯨꯃꯥꯏ ꯗꯧꯃꯜꯂꯦ ꯈꯔ ꯋꯥꯔꯤ ꯁꯥꯔꯒ ꯅꯨꯡꯉꯥꯏꯔꯗꯤ ꯑꯗꯨꯝ ꯁꯥꯕ ꯁꯥꯇ꯭ꯔꯗꯤ ꯔꯦꯠ ꯀꯥꯔꯗ ꯄꯤꯕ ꯌꯥꯝ ꯌꯧꯃꯜꯂꯦꯀꯣ
ꯁꯥꯕ ꯌꯥꯕ ꯌꯥꯗꯕ ꯂꯩꯌꯦ
ꯅꯠꯇꯦ ꯋꯥꯔꯤ ꯁꯥꯕ ꯅꯨꯡꯉꯥꯏꯕ ꯅꯨꯡꯉꯥꯏꯇꯕ ꯂꯩꯌꯦꯅꯦ ꯃꯤ ꯈꯔꯕꯨꯗꯤ ꯋꯥꯔꯤ ꯁꯥꯔꯁꯨ ꯑꯩꯁ ꯑꯩ ꯁꯟꯗꯦ ꯑꯃꯜꯂꯦ ꯁꯟꯗꯦꯗ ꯅꯨꯄꯤ ꯑꯃꯕꯨ ꯋꯥꯔꯤ ꯁꯥꯏꯕꯀꯣ
ꯎꯝ
ꯑꯁ ꯑꯗꯨ ꯅꯨꯄꯤꯗꯤ ꯑꯉꯥꯛ ꯃꯧ ꯃꯥꯗꯤ ꯃꯥꯎꯅꯤꯕ ꯃꯥꯎꯅꯤꯕ ꯂꯩꯁꯥꯕꯤ ꯅꯠꯇꯦꯕ